ꯍꯜꯂꯣ
ꯑ
ꯀꯩꯗꯧꯕꯤꯅꯨ
ꯍꯜꯂꯣ
ꯍꯜꯂꯣ
ꯍꯧ ꯇꯦ
ꯀꯩꯗꯧꯔꯤꯅꯣ
ꯀꯩꯝ ꯇꯧꯗꯦ
ꯆꯥꯛ ꯆꯥ ꯑꯕꯨꯣ
ꯆꯥꯔꯦ ꯅꯪꯂꯤ
ꯆꯥꯔꯦ ꯎꯝ ꯍꯅꯥꯡ ꯆꯒꯦ
ꯑꯩꯈꯣꯏꯗꯤ ꯑ ꯌꯦꯔꯨꯝ ꯆꯥꯏ
ꯌꯦꯣꯝ ꯎ ꯍꯥꯎꯕ꯭ꯔꯣ
ꯍꯥꯎꯗ
ꯆꯥꯛ ꯌꯥꯝ ꯆꯥꯕ꯭ꯔꯣ
ꯌꯥꯝꯅꯗꯤ ꯆꯥꯎꯥꯕ ꯉꯝꯗ꯭ꯔꯦ ꯉꯁꯥꯏ ꯅꯨꯡꯊꯤꯤꯟꯗ ꯆꯔꯥ ꯍꯟꯕ ꯑ ꯆꯣꯛꯏ
ꯌꯨꯝ ꯂꯩꯕ꯭ꯔꯣ ꯉꯁꯤꯅꯤ
ꯍꯁ ꯑꯗꯨ ꯂꯩꯌꯦꯦ
ꯍꯣꯁꯇꯦꯜꯗ
ꯑꯣꯏꯣꯏ
ꯍꯣꯁꯇꯦꯜꯒꯤ ꯌꯦꯟꯁꯥꯡꯅ ꯌꯦꯔꯨꯝ ꯄꯤꯌꯦ ꯍꯥꯏꯕꯁꯦ
ꯑꯩꯅꯦ ꯀꯔꯤ ꯌꯦꯟꯁꯥꯡ ꯑꯣꯏꯗꯣꯏꯔꯣ
ꯍ
ꯁ ꯂꯩ ꯗꯜꯒꯨꯝꯃ ꯍꯥꯏ ꯇꯣ ꯃꯣꯟꯕ
ꯑꯦꯁ ꯑꯗꯨꯗꯤ ꯃꯤ ꯑꯌꯨꯛꯀꯤꯅꯤꯅꯦ ꯑꯦꯗꯚꯥꯟꯁ ꯑꯣꯏꯈ꯭ꯔꯕꯅꯦꯍꯦ ꯍꯣꯁꯇꯦꯜꯁꯨ
ꯑꯣ ꯑꯣꯏꯔꯝꯃꯅꯤꯅ ꯍꯟꯗꯛ ꯀꯥꯟꯗꯤ
ꯍꯣꯏ ꯃꯤ ꯇ꯭ꯋꯦꯟꯇꯤ ꯐꯥꯔꯁ ꯁꯦꯟꯆꯨꯔꯤꯗ ꯀꯩꯅꯣꯅꯦ
ꯅꯒꯤꯔꯝꯗ ꯀꯌꯥ ꯀꯌꯥ ꯄꯤꯈꯦ
ꯑ ꯑꯃꯅꯦꯅ ꯑꯗꯨ ꯑꯅꯤ ꯀꯛꯄꯩ ꯑꯅꯤ ꯑꯅꯤ ꯐꯪ ꯈꯪꯕ ꯃꯥꯜꯍꯟꯒ ꯅꯤꯡ ꯈꯪꯈ꯭ꯔꯦ
ꯍꯝ
ꯀꯁ ꯂꯩꯩꯅꯣ
ꯑꯩꯁꯦ ꯎꯝ ꯗꯤꯑꯦꯝꯒꯤ ꯍꯣꯁꯦ ꯂꯩꯌꯦꯦ
ꯑꯦ ꯗꯅ ꯀꯕ꯭ꯔꯣ
ꯍ ꯀꯥꯏꯑ
ꯑꯔꯠꯁꯣ ꯁꯥꯏꯟꯁ
ꯑ
ꯍꯨꯁ ꯀꯩꯁꯨ ꯃꯤꯁ ꯇꯔꯅꯣ
ꯁꯦꯃꯤꯁꯇꯔ ꯍꯥꯏꯔꯣ
ꯑ
ꯑ ꯊꯃꯦꯦ
ꯏ ꯆ ꯆ
ꯅꯪꯒꯤ
ꯑꯩ ꯁꯤꯛꯁ ꯁꯦꯝ ꯂ ꯑꯣꯏꯈꯔꯦ
ꯂꯣꯏꯈꯔꯦ ꯁꯚꯦꯟ ꯑꯩꯠꯀ ꯇꯝꯃꯔꯣꯏꯗ꯭ꯔꯣ
ꯑ ꯇꯝꯅꯤꯗꯦꯗ ꯄꯨꯡꯈꯔꯅꯤ ꯀꯣꯂꯁ
ꯁꯤ
ꯌꯥꯝ ꯂꯨꯏꯗ
ꯆꯨꯝꯃꯦ ꯆꯨꯝꯃꯦ ꯑꯗꯨꯕꯨꯗꯤ ꯑꯩꯁꯨ ꯇꯣꯛꯅꯤꯡꯈ꯭ꯔꯕꯅꯤ
ꯑꯗꯤꯝꯖꯗꯤ ꯂꯩꯕꯣ
ꯀꯩꯕ
ꯗꯦ ꯃꯅꯨꯡꯗ꯭ꯔꯣ ꯅꯪ ꯍꯥꯏꯕꯁꯦ
ꯍꯣꯏ ꯍꯣꯏ ꯗꯤꯦꯝ ꯃꯅꯨꯡꯗꯅꯦ ꯅꯪꯁꯨ ꯗꯤ ꯑꯦꯝꯗ ꯇꯝꯂꯝꯝꯕ꯭ꯔꯣ ꯍꯥ
ꯍ ꯇꯝꯝꯃꯦ ꯍꯣꯏ
ꯑꯣ
ꯍꯟꯗꯛ ꯈꯛꯇꯅꯤꯗ ꯁꯤꯛꯁꯦ ꯅꯍꯥꯟ ꯊꯥꯕꯗꯣ
ꯎꯝ
ꯑꯗꯨꯗꯨꯈꯛꯅꯤ ꯂꯣꯏꯔꯤꯕ ꯔꯤꯖꯜꯗꯨꯨꯗꯤ ꯍꯥꯏꯗꯣꯛꯇ꯭ꯔꯤꯗ
ꯑꯣ ꯅꯪꯁꯨ ꯑꯥꯔꯠꯁꯔꯣ ꯁꯥꯏꯟꯁ꯭ꯔꯣ
ꯑꯔꯠꯁꯅꯦ
ꯀꯩ ꯗꯤꯄꯥꯔꯠ꯭ꯃꯦꯟ
ꯍꯤꯁꯇ꯭ꯔꯤ
ꯍꯤꯁꯇꯔꯤ ꯑ ꯑꯩ ꯁꯤꯖꯦꯅꯤꯅꯦ
ꯅꯪ ꯍꯤꯁꯇ꯭ꯔꯤ ꯔꯣ
ꯍꯣꯏ ꯑꯩ ꯍꯤꯁꯇ꯭ꯔꯤꯅꯦ
ꯑꯩꯖꯦ ꯁꯤꯃꯤꯁꯇꯔ ꯊꯥꯔꯇ ꯐꯣꯔꯠ ꯀꯥꯕ ꯁꯤꯃꯤꯁꯇꯔ ꯁꯤꯡꯁꯦ ꯊꯤꯔꯤꯅꯤ
ꯀꯩꯒꯤ ꯅꯣ ꯑꯥꯏꯖꯤꯕꯨ
ꯑꯩ ꯖꯤꯗꯤ ꯀꯔꯤ ꯂꯧꯒꯦꯅ
ꯖꯤ ꯏ ꯏꯪꯂꯤꯁ ꯂꯧꯋꯦ
ꯑꯁ ꯂꯣꯏ ꯃꯥꯟꯅꯩꯅ
ꯑꯣ ꯂꯣꯏꯃꯅꯕ ꯑꯣꯏꯔꯦ
ꯃꯅꯦ ꯈꯔꯦꯅ ꯑꯩ ꯖꯤꯒꯤ ꯕꯦꯛꯁ ꯂꯣꯟ ꯂꯩꯕꯕꯣ
ꯕꯦꯛ
ꯎꯝ ꯏꯪꯂꯤꯁꯀꯤ
ꯍꯣꯏ ꯂꯨꯗꯤ ꯂꯨꯕꯅꯦ ꯎꯝ ꯂꯨꯗꯤ ꯂꯨꯋꯦ
ꯑꯁ ꯈꯥꯏꯅꯦ ꯑꯣꯖꯥꯅ ꯑꯣꯏꯔꯝꯅꯤꯗ
ꯎ ꯑꯩꯁꯨ ꯀ꯭ꯂꯥꯁ ꯌꯥꯎꯗꯦ ꯑꯗꯨꯏꯅꯦ
ꯍꯣꯇꯦꯜ ꯂꯩꯔꯒ ꯍꯣꯁꯇꯦꯜ ꯂꯩꯔ ꯀꯩ ꯀ꯭ꯂꯥꯁ ꯆꯠꯇꯕꯔ꯭ꯅꯦ ꯌꯥꯕꯔ꯭ꯅꯦ ꯑꯗꯨꯝ
ꯃꯠꯇꯦ ꯑ ꯍꯥꯏꯗꯤ ꯎꯝ ꯍꯤꯁꯇ꯭ꯔꯤ ꯀ꯭ꯂꯥꯁ ꯌꯥꯎꯔꯅꯤꯅ ꯑꯍꯨꯝꯗꯣ ꯑꯗꯨ ꯂꯣꯏꯔꯒ ꯋꯥꯕ ꯑꯗꯨꯒꯤ ꯃꯥꯒꯤ ꯑꯗꯨꯝ ꯌꯥꯎꯗꯕꯗ ꯖꯤ ꯏ ꯗꯨ
ꯑꯣꯖꯥ ꯁꯤꯡꯁꯦ ꯈꯔꯥ ꯁꯛ ꯇꯈꯠꯄ
ꯑꯁ ꯏꯪꯂꯤꯁꯈꯣꯏꯗꯤ ꯍꯩꯅꯗꯦ ꯏꯪꯂꯤꯁ ꯐꯔ ꯍꯥꯏꯌꯦꯅ ꯏꯪꯂꯤꯁ ꯐꯔ ꯍꯥꯏꯌꯦꯅ ꯌꯥꯝ ꯐꯩ ꯄꯁꯥꯌꯦꯕ ꯃꯣꯏꯗꯨ
ꯇꯥꯏꯞꯇ ꯇꯧꯕꯅꯦ ꯀ꯭ꯂꯥꯁ ꯈꯨꯜꯂꯧꯗꯣ ꯐꯥꯔꯁ ꯁꯦꯝ ꯁꯦꯀꯦꯟ ꯁꯦꯝꯗꯨꯗꯤ
ꯑꯗꯨꯗꯒꯤ ꯌꯥꯎꯅꯤꯡꯗꯕ ꯑꯩꯁꯨ ꯍꯧꯖꯤꯛꯄꯨꯗꯤ ꯌꯥꯎꯔꯤꯅꯤꯗ ꯑꯦꯇꯦꯟꯗꯦꯟꯁ ꯌꯥꯝ ꯂꯣꯏ
ꯊꯥꯔꯠ ꯁꯦꯝ ꯍꯥꯏꯕ ꯀꯣ ꯑꯦꯛꯖꯥꯝꯗꯤ ꯅꯨꯡꯉꯥꯏꯕ꯭ꯔꯣ
ꯅꯨꯡꯉꯥꯏꯇꯦ ꯕꯦꯛ ꯆꯥꯛꯑꯅꯤ ꯁꯣꯏꯗꯦꯅ ꯈꯪꯉꯦ
ꯆꯥꯔꯝꯃꯣꯏꯗ ꯍꯧꯖꯤꯛ ꯍꯩꯔꯝꯅꯤꯗ
ꯏꯁ ꯍꯥ ꯍꯥ ꯑ ꯏꯪꯂꯤꯁ ꯏꯪꯂꯤꯁ ꯍꯥꯏ ꯍꯤꯁ ꯇꯔꯤ ꯌꯥꯝ ꯂꯨꯋꯦ ꯗꯤꯁ ꯇꯥꯏꯝ ꯀꯣꯏꯁꯟꯗꯣ
ꯊꯔꯗ ꯁꯦꯀꯦꯟ ꯁꯦꯝꯝꯒꯤꯔꯣ
ꯍꯣꯏ ꯁꯦꯀꯦꯟ ꯁꯦꯝꯒꯤ
ꯁꯀꯦꯟ ꯁꯦꯝꯅꯤ ꯌꯥꯝ ꯂꯨꯗ
ꯂꯨꯋꯦ ꯏꯁ ꯀꯩ ꯇꯤꯁꯇꯥꯏꯝ ꯁꯔ ꯁꯍꯤꯠꯅ ꯇꯧꯊꯔꯛꯄꯁꯤꯗꯤ
ꯋꯥꯠ ꯂꯤ ꯌꯦꯗ ꯤ ꯁꯤꯛꯁ ꯂꯥꯛ ꯀꯥꯟꯗꯅꯦ ꯉꯥꯒꯗꯧꯔꯤ
ꯑꯗꯨꯕꯨꯗꯤ ꯈꯪꯕꯀꯣ ꯑꯗꯨꯧꯔꯁꯨ
ꯀꯅꯥ ꯀꯅꯥ ꯑꯣꯖꯥ ꯂꯧꯒꯦ ꯅꯣꯏ ꯁꯦꯀꯦꯟ ꯁꯦꯝꯗ
ꯎꯝ ꯑꯩꯈꯣꯏ ꯁꯦꯀꯦꯟ ꯁꯦꯝꯗ ꯁꯔꯁꯦ ꯅꯠꯇꯕ ꯁꯥꯔ ꯂꯨꯋꯥꯡꯗ ꯁꯤꯔꯣꯏ ꯁꯟꯖꯣꯏꯒꯦ
ꯁꯟꯖꯣꯏ
ꯎꯝ
ꯁꯟꯖꯣꯏꯗꯤ ꯈꯪꯗ꯭ꯔꯦ ꯂꯨꯋꯥꯡꯅꯁꯨ ꯅꯨꯡꯉꯥꯏꯕꯅꯦ ꯋꯥꯊꯤ ꯇꯧꯒꯅꯤꯅꯤꯅ
ꯍ ꯌꯥꯝ ꯑꯣꯠꯊꯤ ꯇꯧꯋꯦ ꯑꯗꯨꯕꯨ
ꯃꯀꯇ
ꯎꯝ
ꯑꯣꯖꯥꯁꯤꯡꯗꯤ ꯑꯗꯨꯝ ꯅꯨꯡꯉꯥꯏꯔꯕꯅꯤꯅ ꯍꯤꯁꯇ꯭ꯔꯤꯒꯤꯗꯤ
ꯎ ꯁ ꯁꯍꯤꯠꯇ ꯅꯨꯡꯉꯥꯏꯗꯤ ꯅꯨꯡꯉꯥꯏ ꯑꯗꯨꯕꯨ ꯃꯥꯗꯤ ꯆꯩꯕꯗ ꯑꯌꯥꯝꯕ ꯀꯩꯅꯣ ꯀ꯭ꯂꯥꯁꯁꯨ ꯂꯣꯏꯍꯜꯂꯦꯕ
ꯍꯣꯏ ꯑꯗꯨꯝ ꯋꯥꯔꯤ ꯋꯥꯇꯥꯏꯒꯨꯝꯕꯀꯣ
ꯎꯝ
ꯁꯥꯔꯒ ꯅꯨꯡꯒꯤ ꯅꯨꯡꯉꯥꯏꯕꯅꯦ ꯃꯥꯗꯣ ꯑꯦꯛꯖꯥꯝꯗ ꯑꯗꯨꯃꯥꯏꯅ ꯂꯥꯛꯀꯅꯤ ꯑꯗꯨꯃꯥꯏꯅ ꯄꯥꯛ ꯑꯗꯨꯒꯨꯝꯕꯒꯣ
ꯑ ꯍꯣꯏ ꯍꯣꯏ ꯃꯥꯒꯤ ꯕꯦꯄꯔꯗꯤ ꯌꯥꯝ ꯅꯨꯡꯉꯥꯏ ꯑꯩꯗꯤ ꯑꯩꯅ ꯅꯨꯡꯉꯥꯏꯇꯕꯁꯦ ꯁꯥꯔ ꯁꯟꯖꯣꯏꯁꯤꯅꯦ ꯑꯁ
ꯁꯟꯖ ꯑꯅꯧꯕ ꯑꯣꯏꯔꯝꯅꯤ ꯑꯩꯈꯣꯏ ꯂꯥꯛꯄ ꯃꯇꯝꯗꯗꯤ ꯈꯪꯗꯦ
ꯑꯣ ꯃꯤꯁꯤ ꯁꯣꯜꯂꯒꯁꯨꯄꯦꯛ ꯍꯥꯞꯄꯒ ꯑ ꯋꯥꯈꯜ ꯋꯥꯡꯕ ꯈꯪꯗ꯭ꯔꯦ ꯅꯣꯏ ꯑꯣꯏꯔꯝꯃꯣꯏ ꯊꯇꯣꯏꯗꯤ
ꯅꯨꯄꯤꯗꯤ ꯂꯧꯗꯕ꯭ꯔꯣ ꯅꯣꯏꯗ
ꯅꯨꯄꯤꯁꯦ ꯀꯩꯅꯣ ꯈꯠꯇꯂꯣ ꯐꯥꯔꯁ ꯁꯦꯝꯗ ꯀꯩꯅꯣ ꯂꯧꯔꯝꯃꯦ ꯀꯣ ꯏꯁꯀꯤꯜꯗꯗꯤ ꯃꯦꯝ ꯑꯣꯁꯤꯃꯥꯗꯣ
ꯑꯣ ꯑꯣ ꯑꯣ
ꯑ ꯃꯥꯥꯡꯗꯋꯣꯏꯗꯕꯗꯤ
ꯐꯖꯕꯅꯦ ꯆꯩꯕ
ꯃꯍꯥꯛꯅ ꯇꯥꯛꯄꯗꯣ ꯑꯩꯈꯣꯏꯗꯤ ꯌꯥꯝ ꯇꯨꯝꯅꯤꯡꯉꯦ ꯑꯉꯥꯡ ꯃꯑꯣꯡꯗꯣ ꯑꯗꯨꯒꯤ
ꯇꯦꯁꯀꯨꯝꯕ ꯊꯥꯕꯗꯤ ꯁꯤꯟꯕ ꯐꯪꯕ꯭ꯔꯣ
ꯁꯨꯝ ꯐꯪꯗꯦ ꯑꯩꯈꯣꯏꯒꯤ ꯐꯣꯟꯁꯨ ꯂꯣꯏ ꯂꯧꯁꯤꯜꯂꯦ ꯈꯪ ꯃ꯭ꯔꯦ ꯟ ꯃꯅꯦꯒꯦ
ꯑꯈꯣꯏ ꯇꯤꯗꯤ ꯀꯝ ꯇꯧꯋꯦ ꯇꯁ ꯇꯤꯗꯤ
ꯀꯩꯝ ꯇꯧꯗꯦꯕ
ꯎꯝ ꯑꯃ ꯂꯩꯕꯤꯅꯤ ꯀꯣ ꯑꯣꯖꯥ ꯈ ꯁꯥꯊꯤꯕ ꯁꯦꯝꯝꯁꯟ ꯅꯥꯅ
ꯊꯦꯡꯅ ꯑꯗꯨꯔꯤ ꯑꯗꯨꯗꯤ
ꯎꯝ ꯊꯅ ꯀꯅꯤ ꯅꯦꯛꯁ ꯗꯤꯁ ꯏꯌꯥꯔ ꯍꯧꯖꯤꯛ ꯊꯥꯔꯠ ꯁꯦꯝꯀꯣ
ꯎꯝ
ꯊꯔ ꯐ ꯁ ꯊꯅ ꯀꯗ ꯎ ꯃꯥꯔꯦ ꯁꯤꯗ꯭ꯔꯥ ꯐꯅ ꯑꯗꯨꯃꯥꯏ ꯑꯁ ꯑꯗꯨꯗꯤꯀꯣ ꯎꯝ ꯃꯀꯣꯛ ꯈꯔ ꯆꯥꯛꯄꯅꯦꯕ
ꯑꯥ
ꯑ ꯁꯤ ꯗꯦꯝ ꯣꯏꯁꯀꯤ ꯍꯣꯁꯇꯦꯜꯗꯣ
ꯑꯥ
ꯔꯤꯇꯤꯟꯗ ꯑꯣꯏꯗ
ꯑꯣ ꯑꯗꯨ ꯅꯪ ꯁꯤꯛꯁ ꯑꯦꯝꯁꯦ ꯗꯤ ꯁꯤ ꯑꯔ ꯗꯤ ꯁꯤ ꯑꯔ ꯑꯦꯛꯖꯥꯝ ꯊꯥꯕꯅꯦꯀꯣ ꯁꯤꯁ ꯑꯦꯝꯈꯣꯏꯁꯦ
ꯍꯣꯏ ꯅꯣꯏꯁꯦꯀꯟ ꯊꯥꯥꯎꯗꯣ
ꯍꯣꯏ ꯅꯣꯏꯒ ꯅꯣꯏꯒ ꯊꯥꯃꯤꯟꯅꯕ ꯅꯠꯇ꯭ꯔꯣ
ꯍꯣꯏ ꯅꯣꯡ ꯀꯊꯥ ꯃꯝꯅ
ꯑꯥ
ꯑ
ꯅꯣꯏꯗ ꯐꯦꯔꯋꯦꯜ ꯇꯧꯈ꯭ꯔꯕ꯭ꯔꯣ ꯅꯣꯏꯒꯤ ꯐꯦꯔꯋꯦꯜꯔ ꯀꯅꯥꯒꯤ ꯐꯦꯋꯋꯦꯜꯔ
ꯇꯧꯈ꯭ꯔꯕꯅꯤꯅ ꯆꯠꯇꯦꯅ ꯑꯩ ꯑꯩꯗꯤ
ꯑ
ꯀꯂꯁꯨꯄꯅ ꯂꯥꯡꯒꯅꯥ ꯀꯗ
ꯃꯣꯏꯅ ꯂꯥꯛ ꯑꯣ ꯅꯣꯏ ꯁꯤꯅꯤꯌꯔꯕꯨ ꯐꯦꯔꯋꯦꯜ ꯄꯤꯌꯣꯅ ꯂꯥꯛꯇꯕꯅꯤ ꯀꯅꯥꯁꯨ ꯈꯪꯅꯕꯁꯨ ꯅꯠꯇꯦ ꯀꯩꯒꯤ ꯆꯠꯀꯦ
ꯎꯝ ꯃꯤ ꯀꯗꯤ ꯂꯑꯅꯤ ꯐꯖ ꯐꯖꯅꯗꯤ ꯇꯧꯈꯤꯕꯅꯤ ꯐꯤꯔꯣꯦꯜꯗꯣ
ꯑ ꯁꯤ ꯊꯥꯏꯅꯤ
ꯉꯁꯤꯗꯤ ꯀꯣꯂꯦꯖ ꯆꯠꯄ꯭ꯔꯣ
ꯑꯩꯈꯣꯏ ꯀ꯭ꯂꯥꯁ ꯍꯧꯗ꯭ꯔꯤꯌꯦ ꯗꯦꯠ ꯑꯦꯂꯚꯦꯟꯗꯒꯤ ꯍꯧꯅꯤ ꯍꯥꯏꯌꯦ
ꯑꯣ
ꯃꯣꯏ ꯑꯦꯛꯖꯥꯝ ꯂꯩꯌꯦ ꯄꯒꯤ
ꯑ ꯑꯦꯛꯖꯥꯝ ꯂꯩꯕꯣ
ꯁꯚꯦꯟ ꯑꯦꯠ ꯈ ꯁꯚꯦꯟ ꯁꯚꯦꯟ ꯂꯩ ꯇꯧ ꯃꯥꯂ ꯑꯩꯠ ꯈꯣꯏꯔ ꯈꯥꯎ ꯂꯩ
ꯖꯝꯒꯦꯗꯣ ꯑꯣꯏꯔꯝꯅꯤ ꯑꯦꯛꯖꯥꯝ ꯊꯥꯍꯧꯗꯕꯁꯤꯡꯗꯣ
ꯑꯣ ꯑꯣ
ꯑꯣꯏꯔꯝꯅꯤ ꯅꯍꯥꯟ ꯑꯣꯏ ꯎꯝ ꯀ꯭ꯂꯥꯁ ꯂꯩꯇ꯭ꯔꯗꯤ ꯀꯩꯒꯤ ꯍꯣꯁꯇꯦꯜ ꯂꯩꯕ꯭ꯔꯅꯤ ꯆꯠꯅꯤꯡꯗꯕꯅꯦ
ꯈꯔꯁꯤꯔꯥ ꯇꯧꯕꯅꯦ ꯑꯗꯨꯕꯨ ꯑꯦꯇꯦꯟꯗꯦꯟꯁꯀꯤ ꯑꯃꯨꯛꯀ ꯋꯥꯈꯜ ꯃꯣꯕ
ꯑ ꯀꯣꯂꯦꯖ ꯀꯥꯗꯕꯗꯨꯕꯨ ꯀꯔꯤ
ꯅ ꯅ ꯅ ꯑꯩꯅ ꯍꯥꯏꯕꯗꯤ ꯎꯝ ꯃꯣꯏ ꯗꯤ ꯑꯦꯝꯈꯣꯏꯗꯤ ꯅꯦꯚꯔꯅꯣꯅ ꯃꯣꯏꯗꯤ ꯎ ꯈꯨꯗꯛ ꯈꯨꯗꯛꯇ ꯀ꯭ꯂꯥꯁ ꯂꯧꯁꯦꯒꯨꯝꯕ ꯍꯥꯏꯔꯛꯑꯦꯕ ꯎ
ꯀ ꯅꯩꯅꯅꯗꯤ ꯍꯣꯏ ꯍꯩꯆ ꯑꯣ ꯗꯤ ꯍꯣꯡꯕꯗꯒꯤꯗꯤ ꯈꯔ ꯏꯁꯇ꯭ꯔꯤꯛ ꯑꯣꯏꯈ꯭ꯔꯦ
ꯁꯔ ꯁꯌꯦꯠꯅ ꯇꯛꯄ ꯃꯑꯣꯡꯗꯨꯗꯤ ꯅꯪ ꯈꯪꯁꯨ ꯈꯪꯗꯦ ꯀꯗꯥꯏꯗ ꯍ
ꯆꯁꯤꯗꯨ ꯑꯩꯁꯨꯗꯤꯅꯦꯅ
ꯎꯝ
ꯑꯗꯨ ꯅꯠꯇꯕ ꯃꯇꯝꯗ ꯑꯃ ꯇꯔꯥꯏꯕꯥꯎ ꯅꯨꯄꯥ ꯏꯗꯥꯥꯡ ꯍꯥꯏꯅꯀꯣ
ꯎꯝ
ꯑꯃ ꯂꯩꯔꯝꯕꯅꯤ ꯃꯅꯥꯁꯨ ꯈꯔ ꯄꯪꯕ ꯑꯗꯨ ꯑꯣꯖꯥ ꯑꯗꯣ ꯑꯗꯨꯒ ꯃꯥꯒꯤ ꯋꯥ ꯍꯨꯃꯥꯡꯗꯁꯨ ꯁꯦꯡꯅꯕꯀꯣ
ꯎꯝ
ꯋꯥꯗꯈꯔꯤ ꯍꯥꯏꯁ ꯅꯣꯔꯚꯦꯟ ꯂꯣꯏꯗꯕꯗꯣ ꯋꯥ ꯉꯥꯡꯕ ꯃꯇꯝꯗ
ꯑ
ꯑꯗꯨꯅ ꯑꯩꯁꯨꯗꯤ ꯑꯣꯏꯕ ꯃꯇꯝꯗꯗꯤ ꯑꯁ ꯅꯨꯡꯉꯥꯏꯕꯅꯤꯍ ꯀ꯭ꯂꯥꯁ ꯂꯥꯛꯅꯤꯡꯗ ꯑꯗꯨꯝ ꯂꯥꯛꯇ ꯇꯅꯤꯒ ꯂ ꯂꯥꯁꯨ ꯑꯗꯨ ꯍꯟꯕꯒꯃ
ꯃꯔꯤꯅꯉꯅꯦ
ꯑꯁ ꯑꯦꯛꯖꯥꯝ ꯃꯇꯝꯗꯨꯗꯤ ꯋꯥꯏꯑ ꯑꯗꯣ
ꯔꯤ ꯄꯥꯥꯎꯁꯤꯦꯕꯨꯣ
ꯎꯝ
ꯆꯂꯒꯦꯁꯇ
ꯑꯗꯨꯣ ꯎꯝ ꯑꯩꯅꯉꯛꯄꯗꯤ ꯃꯣꯏ ꯁꯥꯏꯟꯁ ꯈꯣꯏ ꯀꯣꯃꯔꯁ ꯈꯣꯏꯗꯤ ꯌꯥꯝ ꯏꯁꯇ꯭ꯔꯤꯛ ꯑꯣꯏꯗꯦꯅ ꯑꯦꯛꯖꯥꯝ ꯈꯣꯏꯗ ꯃꯣꯏ ꯂꯣꯏ ꯁꯤꯟꯅꯔꯁꯨ ꯀꯩꯝ ꯍꯥꯏꯗꯦꯅ
ꯑꯣꯖꯥ ꯁꯤꯅꯦꯅꯦ ꯑꯔꯠꯁ ꯀꯦꯗꯤ ꯌꯥꯝ ꯄꯁꯥꯕꯅꯤ
ꯄꯦꯟ ꯈꯨꯟꯕ ꯐꯥꯎ ꯅꯣꯠ ꯊꯑ ꯀꯩ ꯍꯥꯏꯕ꯭ꯔꯥ ꯅꯍꯥꯟꯗꯣ ꯑꯩꯗꯣ ꯄꯦꯟ ꯇꯥꯕꯗꯨꯗꯒꯤ ꯅꯣꯠ ꯑꯦ ꯄꯦꯟ ꯈꯨꯜꯂꯒ ꯀꯩꯅꯣꯅ ꯏꯕꯦꯝꯃ ꯅꯪꯒꯤꯗꯣ ꯅꯣꯠ ꯈꯨꯜꯂꯤꯔꯣ